ꯍꯜꯂꯣ
ꯍꯥ
ꯀꯩꯗꯧꯒꯦ ꯆꯥꯛ ꯁꯥꯕꯣ
ꯆꯥꯔꯦ
ꯀꯩꯖꯥꯡ ꯆꯥꯒꯦ
ꯉꯥꯒ ꯈꯣꯡꯗ꯭ꯔꯨꯝꯒ ꯊꯣꯡꯕ ꯆꯥꯢ
ꯑꯅꯤꯃꯛ ꯄꯨꯟꯅ ꯊꯣꯡꯖꯤꯜꯂꯤꯔꯣ ꯀꯃꯥꯏꯅ ꯊꯣꯡꯒꯦ ꯍꯥꯏꯁꯦ ꯑꯃꯨꯛꯇ ꯆꯗ꯭ꯔꯤꯍꯦ
ꯌꯨꯝ ꯆꯠꯂꯀꯥꯟ ꯆꯥꯔꯣ ꯅꯣꯏ ꯏꯃꯥ ꯊꯣꯡꯍꯜꯂꯣ
ꯏꯃꯥꯅ ꯊꯣꯡꯗꯣ ꯑꯃꯨꯛꯇ ꯆꯥꯗ꯭ꯔꯤꯌꯦ ꯑꯗꯨ ꯈꯨꯊꯣꯡꯗꯨꯗꯤ ꯅꯪ ꯀꯃꯥꯏꯅ ꯊꯣꯡꯒꯦꯗꯣ ꯍꯥꯏꯔꯛꯑꯣ ꯍꯥꯏꯕ ꯋꯥꯅꯤ
ꯉꯥ ꯊꯣꯡꯕꯗꯣ ꯈꯣꯡꯗ꯭ꯔꯨꯝ ꯆꯞ ꯃꯥꯅꯩ ꯀꯗꯧꯔꯒꯦ ꯉꯥ ꯑꯇꯥꯎꯕꯗꯨꯅꯦ ꯈꯣꯡꯖꯣꯝꯗꯨꯅꯦ ꯊꯣꯡꯕꯩ ꯋꯥꯅꯤ
ꯉꯥꯁꯦ ꯍꯥꯟꯅ ꯇꯥꯎꯊꯣꯛꯇꯣꯏꯔꯕ
ꯎꯝ
ꯑꯗꯨꯒ ꯈꯣꯡꯗ꯭ꯔꯝꯗꯣ ꯑꯃꯨꯛ ꯉꯧꯗꯣꯏꯕ ꯂꯦꯃꯛꯄ ꯊꯥꯎꯗꯨꯅ
ꯎꯝ
ꯑꯗꯨ ꯃꯍꯤ ꯍꯥꯞꯆꯤꯜꯂꯀꯥꯟꯗ ꯉꯥꯗꯣ ꯃꯨꯛ ꯊꯥꯗꯗꯣꯏꯕ
ꯎꯝ
ꯉꯥ ꯑꯇꯥꯎꯕ ꯊꯣꯡꯕꯒꯨꯝꯕꯅꯦ
ꯎꯝ
ꯀꯅꯥ ꯊꯣꯡꯏꯅꯣ ꯅꯣꯏꯒꯤꯅꯦ
ꯃꯥꯅ ꯊꯣꯡꯏ ꯃꯥꯍꯤ ꯌꯥꯎꯍꯟꯕꯗꯤ ꯍꯥꯎꯇꯦ ꯃꯍꯤ ꯌꯥꯝ ꯌꯥꯎꯗꯗꯤ ꯆꯦ ꯆꯦ ꯊꯣꯡꯗꯣꯏꯕ
ꯑꯣ ꯅꯣꯏꯗꯨꯗꯤ ꯐꯣꯡꯗꯣꯡ ꯊꯣꯡꯕꯗ ꯉꯥ ꯊꯥꯛꯄꯒꯨꯝꯕꯅꯤꯅꯦ ꯑꯗꯨꯗꯤ
ꯎꯝ
ꯑꯩꯈꯣꯏ ꯈꯣꯡꯗꯣꯝꯒ ꯊꯣꯡꯕꯗ ꯉꯥ ꯑꯉꯧꯕ ꯇꯣꯡꯍꯟꯕꯤꯒ ꯊꯥꯛꯄꯗꯦ ꯑꯗꯨꯃꯥꯏꯅ
ꯎꯝ
ꯎꯝ
ꯔꯣꯡꯒ ꯊꯣꯡꯕꯁꯨ ꯍꯥꯎꯏ ꯍꯥꯏꯕꯅꯤ
ꯑꯗꯣ ꯄꯣꯔꯣꯡꯁꯦ ꯁꯣꯏꯕꯨꯝꯒ ꯊꯣꯡꯕꯗꯅ ꯍꯦꯟꯅ ꯍꯥꯎ ꯃꯥꯜꯂꯦꯗ
ꯃꯔꯔꯣꯝꯗꯤ ꯍꯪꯒꯥꯝꯒ ꯊꯣꯡꯉꯁꯨ ꯍꯥꯎꯋꯤ ꯁꯣꯏꯕꯨꯝꯒ ꯊꯣꯡꯉꯁꯨ ꯍꯥꯎꯏ
ꯑꯗꯨꯅ ꯎꯀꯥꯕꯤꯗꯣ ꯆꯥꯔꯕ
ꯀꯔꯤ
ꯎꯀꯥꯕꯤ ꯉꯥꯗꯣ
ꯆꯥꯢ
ꯑꯗꯨꯒꯤ ꯉꯥꯗꯣ ꯃꯅꯝ ꯑꯃ ꯆꯦꯜꯂꯤꯗꯨ ꯀꯔꯤꯒꯤꯅꯣ ꯃꯉꯣꯟꯗꯅꯦ ꯃꯉꯣꯟꯗꯅꯦ ꯌꯥꯝꯅ ꯑꯩꯈꯣꯏꯒꯤ ꯍꯩꯅꯗꯕ ꯃꯅꯝ ꯑꯃ ꯆꯦꯜꯂꯦ ꯍꯥꯏꯕ
ꯐꯖꯅ ꯂꯧꯗ꯭ꯔꯗꯤ ꯌꯥꯗꯕꯅꯦ
ꯂꯧꯕ ꯅꯠꯇꯦꯗ ꯉꯧꯔꯁꯨ ꯑꯃꯝ ꯆꯦꯜꯂꯤꯗ
ꯑꯁ ꯑꯉꯧꯕꯗꯨꯗꯤ ꯍꯥꯎꯇꯕꯅꯦ ꯎꯀꯥꯕꯤ ꯑꯉꯧꯕ ꯑꯩ ꯆꯥꯗꯦ ꯂꯧꯔꯀꯥꯟꯗ ꯆꯥꯕꯒꯤ ꯋꯅꯤ ꯑꯩ ꯍꯩꯅꯗꯦ ꯄꯥꯚꯦ ꯑꯇꯥꯎꯕ ꯆꯥꯕ
ꯑꯗꯨꯒ ꯎꯀꯥꯕꯤꯁꯦ ꯊꯥꯏꯅꯗꯤ ꯄꯥꯠꯇ ꯀꯣꯝꯕ ꯂꯩꯔꯒ ꯐꯥꯏꯗꯅ
ꯎꯝ
ꯑꯗꯣ ꯍꯧꯖꯤꯛꯇꯤ ꯎꯀꯥꯕꯤ ꯐꯥꯔꯝ ꯇꯧꯅꯕꯒ ꯌꯥꯝ ꯂꯩꯔ ꯃꯥꯜꯂꯦ
ꯎꯀꯥꯕꯤ ꯊꯥꯏꯅꯩ ꯎꯀꯥꯕꯤꯗꯣ ꯃꯇꯣꯡ ꯑꯝꯇ ꯌꯥꯎ ꯅꯠꯇꯦ ꯕꯀꯣ ꯃꯔꯨ ꯉꯥꯛꯇ ꯉꯥꯏꯌꯦꯕ
ꯊꯥꯅꯧ ꯎꯀꯥꯕꯤ ꯃꯇꯧ ꯌꯥꯎꯗꯔꯤ ꯀꯃꯥꯏ ꯍꯥꯏꯅꯣ
ꯃꯇꯣꯡ ꯌꯥꯎꯗ꯭ꯔꯦ ꯍꯥꯏꯕꯗꯤ ꯃꯀꯣꯛ ꯉꯥꯛꯇ ꯉꯥꯏꯔꯦ ꯈꯪꯗꯦ ꯏꯄꯥ ꯄꯥꯕꯅꯦ ꯑꯗꯨꯒ ꯃꯣꯏꯒꯤ ꯍꯧꯖꯤꯛꯇꯤ ꯌꯣꯛꯅꯕꯗꯨꯅꯅꯦ ꯅꯣꯏꯕꯅꯦꯕ ꯃꯆꯤꯟꯖꯥꯛ ꯊꯥ ꯌꯣꯛꯂꯄꯒꯤ
ꯎꯝ
ꯑꯗꯨꯒ ꯑꯩꯈꯣꯏꯒꯤ ꯍꯥꯟꯅꯒꯤ ꯃꯤꯇꯩ ꯎꯄꯥꯥꯕꯤꯁ ꯃꯌꯥꯝ ꯀꯪꯕꯅꯦꯕ ꯃꯇꯣꯡ ꯑꯝꯇ ꯌꯥꯎꯗꯕꯅꯤ
ꯑꯦ ꯑꯗꯨꯒꯤ ꯃꯩꯇꯩ ꯎꯀꯥ ꯕꯤꯗꯣ ꯀꯔꯝ ꯀꯥꯟꯗ ꯍꯥꯎꯒꯦꯗꯤ ꯑꯩꯈꯣꯏꯒꯤ ꯂꯧ ꯂ ꯂꫭꯛꯅ ꯑ ꯂꯧ ꯁꯅꯔꯛꯄꯒ ꯐꯧ ꯋꯥꯡꯈꯠꯂꯛꯄ ꯇꯥꯏꯃꯤꯡꯗ ꯏꯁꯤꯡ ꯅꯣꯡ ꯇꯥꯕ ꯏꯁꯤꯡ ꯆꯦꯟꯕ ꯂꯩꯗꯅ
ꯎꯝ
ꯂꯥꯡꯒ ꯊꯥꯛꯅꯕ ꯂꯨꯒ ꯊꯥꯛꯅꯕꯗꯣ ꯑꯗꯨꯀꯥꯟꯗꯨꯗꯤ ꯃꯇꯣꯡ ꯌꯥꯎꯏꯤꯗ
ꯌꯥ ꯍꯧ ꯇꯕꯗ꯭ꯔꯦ ꯍꯥꯏꯗꯤ ꯑꯃꯗꯨꯒ ꯌꯦꯡꯅꯕꯗꯀꯣ
ꯑꯥ
ꯑꯩꯈꯣꯏ ꯃꯤꯇꯩ ꯎꯀꯥꯕꯤꯗꯨꯅ ꯃꯌꯥꯡ ꯀꯪꯉꯦꯕ ꯑꯃꯗꯨꯅ ꯊꯥ ꯊꯥ ꯂꯥꯎꯋꯦꯕ
ꯑꯗꯨꯕꯨꯗꯤ ꯅꯪ ꯉꯥꯡꯉꯤ ꯋꯥꯗꯨꯣ ꯀꯩꯅꯣꯅꯦ ꯂꯝꯗ ꯂꯩꯕ ꯑꯣꯛ ꯑꯃ ꯂꯝ ꯑꯣꯛ ꯀ ꯍꯥꯏꯅꯕꯗꯣ ꯑꯗꯨꯁꯨ ꯃꯌꯥꯡ ꯀꯛꯉꯝ ꯃꯆꯤꯟ ꯇꯨꯝꯃꯒ ꯃꯁꯥ ꯑꯂꯤꯗꯨꯗꯤ
ꯎꯝ
ꯌꯨꯝꯗ ꯂꯣꯏꯕꯁꯤꯅ ꯅꫭꯏ ꯅꫭꯏ ꯂꯥꯎꯒ ꯐꯦꯛ ꯌꯥꯝ ꯌꯥꯎꯋꯤꯗꯅ ꯑꯗꯨꯒꯨꯝꯕ ꯑꯣꯏꯔꯝꯅꯤꯅ ꯍꯥꯏꯕꯗꯤ
ꯃꯥꯅꯦ ꯑꯗꯣ ꯃꯅꯝ ꯅꯝꯊꯤꯕꯅꯦ ꯑꯩꯈꯣꯏ ꯃꯩꯇꯩꯒꯤꯗꯨꯅ ꯍꯦꯜꯂꯦꯀꯣ ꯃꯅꯝ ꯌꯥꯝ ꯀꯟꯕ
ꯑꯗꯣ ꯑꯩ ꯀꯩꯅꯣꯒꯤ ꯉꯥꯗꯤ ꯁꯨꯛꯆꯥ ꯆꯥꯅꯤꯡꯗꯦꯌꯦ ꯐꯥꯔꯝꯗ ꯂꯩꯕ ꯎꯀꯥꯕꯤꯗꯣ
ꯕꯤꯗꯣ ꯎꯝ
ꯑꯗꯨꯗꯤ ꯁꯨꯡꯍꯩ ꯍꯩꯅꯗꯦꯉꯣ
ꯑꯗꯨꯒꯤ ꯍꯥꯎꯕ ꯍꯥꯏꯁꯦ ꯑꯩꯅ ꯑꯗꯨ ꯍꯥꯎꯋꯦ ꯍꯥꯏꯁꯦ ꯐꯖꯅ ꯂꯧꯔꯛꯄ ꯀꯥꯟꯗ ꯍꯥꯎꯕ ꯑꯇꯥꯎ ꯑꯩ ꯊꯥꯎꯕ ꯇꯥꯎꯕꯗꯤ ꯆꯥꯗꯦꯕ ꯑꯩ ꯍꯩꯅꯗꯦ
ꯎ ꯑꯗꯨꯒꯤ ꯎꯀꯥꯕꯤ ꯂꯣꯏꯕꯗꯣ ꯑꯩꯈꯣꯏꯒꯤ ꯀꯀꯥ ꯑꯃ ꯑꯩꯈꯣꯏ ꯍꯤꯡꯀꯣꯜ ꯃꯃꯥꯡꯗ ꯐꯥꯝ ꯇꯧꯋꯕꯀꯣ ꯃꯥꯏ ꯊꯥꯗꯈꯤꯕꯗ ꯀꯔꯤ ꯀꯔꯤ ꯃꯆꯥ ꯄꯦꯛ ꯈꯪꯕ꯭ꯔꯥ ꯑꯩꯈꯣꯏꯒꯤ ꯌꯦꯟꯊꯤꯗꯣ
ꯎꯝ
ꯕꯣꯏꯂꯔ ꯂꯣꯏꯕꯗ ꯋꯥꯏ ꯆꯥꯏꯁꯤꯜꯂꯒ ꯌꯦꯟ ꯃꯀꯣꯟꯗ ꯆꯥꯏꯕꯗꯣ
ꯑꯗꯨ ꯃꯣꯏꯒꯤ ꯃꯊꯤ ꯃ ꯌꯥꯎꯕꯗꯣ ꯑꯗꯨꯗꯣ ꯈꯣꯠꯂ ꯄꯨꯔꯛꯑꯦ ꯑꯗꯨꯒ ꯑꯗꯨ ꯄꯨꯈ꯭ꯔꯤꯗꯨꯗ ꯍꯩꯊꯩꯌꯦ
ꯑꯗꯨꯗꯤ ꯈꯪꯗꯦ ꯑꯩꯈꯣꯏ ꯁꯤꯗ ꯑꯃ ꯇꯧꯕꯗꯨꯗꯤ ꯃꯣꯏ ꯃꯆꯤꯟꯖꯥꯛꯇꯣꯉꯥꯟꯅ ꯃꯄꯥꯟꯂꯣꯝꯗꯒꯤ ꯄꯨꯁꯤꯜꯂꯛꯄ ꯑꯃ ꯄꯤꯖꯩꯌꯦꯕꯀꯣ ꯃꯆꯤꯟꯖꯥꯛꯇꯨꯁꯨ ꯃꯈꯜ ꯑꯅꯤ ꯂꯩꯌꯦꯕ ꯑꯃꯅ ꯑꯃ ꯃꯆꯤꯟꯖꯥꯛ ꯑꯃꯁꯦ ꯑꯩꯁꯨ ꯃꯃꯤꯡ ꯈꯪꯗꯦꯕꯀꯣ ꯑꯃꯅꯅꯦ ꯎꯀꯥꯕꯤꯁꯦ ꯍꯥꯎꯋꯦ ꯍꯥꯏꯌꯦꯕ ꯑꯗꯨꯢ ꯃꯆꯤꯟꯆꯥꯛ ꯊꯥꯛꯑꯒꯅ ꯑꯗꯒꯤ ꯑꯃ ꯈꯔ ꯍꯣꯡꯕꯗꯣ ꯊꯥꯛꯑꯒꯅ ꯎꯀꯥꯕꯤ ꯍꯥꯎꯇꯦ ꯍꯥꯏꯕ ꯃꯆꯤꯟꯖꯥꯛ ꯑꯐꯕ ꯊꯥꯛꯑꯒꯅꯥ ꯎꯀꯥꯕꯤꯁꯦ ꯍꯥꯎꯗꯣꯏꯕ ꯑꯗꯣ ꯈꯔ ꯍꯣꯡꯊꯕꯗꯣ ꯊꯥꯛꯑꯒꯅ ꯃꯥꯖꯤꯟ ꯎꯀꯥꯕꯤꯁꯦ ꯍꯥꯎꯔꯣꯢ ꯍꯥꯏꯌꯦꯕ ꯑꯗꯨꯅ ꯑꯩꯈꯣꯏꯁꯨ ꯃꯐꯝ ꯈꯪꯅ ꯂꯩꯌꯦ ꯇꯧꯋꯦꯕ ꯅꯍꯥꯟꯋꯥꯢ ꯂꯩꯈꯤꯕꯗꯣ ꯑꯗꯣ ꯍꯧꯖꯤꯛꯇꯤ ꯆꯥꯗ꯭ꯔꯦ ꯃꯊꯣꯛ ꯃꯔꯝ ꯈꯪꯗ꯭ꯔꯦꯅ
ꯑꯗꯨꯒ ꯑꯗꯨꯒꯤ ꯎꯀꯥꯕꯤ ꯂꯣꯏꯕꯒꯤ ꯌꯥꯝ ꯅꯥꯟꯅ ꯂꯣꯏꯕ ꯃꯐꯝꯁꯦ ꯑꯩꯅ ꯎꯔꯛꯄꯁꯦ
ꯑꯁꯤꯒꯤ ꯃꯌꯥꯏ ꯂꯥꯝꯕꯤ ꯆꯠꯄꯗ ꯋꯥꯡꯒꯣꯏ ꯂꯩꯇ꯭ꯔꯥ ꯒꯣꯏꯅ ꯍꯥꯏꯅꯕ ꯃꯐꯝꯗꯣ ꯑꯗꯨ ꯐꯥꯝ ꯈꯔ ꯇꯧꯅꯩꯌꯦꯕꯀꯣ ꯑꯗꯨꯗꯗꯤ ꯄꯨꯈ꯭ꯔꯤꯗꯣ ꯌꯥꯝ ꯆꯥꯎꯔꯦꯕ ꯃꯣꯏꯅ ꯇꯧꯋꯤ ꯄꯨꯈ꯭ꯔꯤꯗꯣ ꯑꯗꯨ ꯎꯀꯥꯕꯤꯁꯦ ꯁꯧ ꯁꯥꯒꯩ ꯂꯩꯕ ꯄꯨꯈ꯭ꯔꯤꯗꯨꯗ ꯑꯗꯨꯒ ꯀꯃꯥꯏꯅ ꯇꯧꯒꯦꯗ ꯃꯣꯏ ꯃꯆꯤꯟꯖꯥꯛꯇꯣ ꯍꯨꯜꯂꯀꯥꯟꯗꯅꯦ ꯑꯩꯈꯣꯏꯒꯤ ꯉꯥ ꯄꯣꯔꯣꯛ ꯄꯣꯔꯣꯛ ꯃꯨꯟꯅꯕꯗꯣ ꯈꯪꯕ꯭ꯔꯥ ꯑꯗꯨꯃꯥꯏꯅ ꯃꯣꯠꯂꯦ ꯑꯗꯨꯗꯗꯤ ꯏꯁꯤꯡꯁꯦ ꯂꯨꯏꯌꯦꯕ ꯑꯗꯨ ꯄꯨꯈ꯭ꯔꯤꯗꯨꯒꯤ ꯏꯁꯤꯡꯁꯦ ꯎꯀꯥꯕꯤ ꯂꯩꯔꯁꯨ ꯑꯗꯨꯒ ꯑꯩꯈꯣꯏ ꯍꯧꯖꯤꯛꯀꯤ ꯑꯩꯈꯣꯏ ꯀꯥꯅ ꯇꯧꯈꯤꯕ ꯎꯀꯥꯕꯤ ꯐꯥꯔꯝꯗꯣ ꯑꯗꯨꯗꯤ ꯏꯁꯤꯡꯁꯦ ꯍꯦꯛꯇ ꯃꯣꯠꯂꯒꯅꯦ ꯁꯪꯛꯇ꯭ꯔꯤꯛ ꯍꯦꯛ ꯁꯪꯉꯥ ꯒꯥ ꯉꯥꯒꯥ ꯗꯣ ꯇꯨꯒꯠꯆꯕꯤꯗꯣ
ꯎꯝ ꯑꯗꯣ ꯑꯗꯨ ꯃꯣꯏꯅ ꯐꯖꯅ ꯁꯦꯡꯗꯣꯛ ꯈꯣꯠꯇꯣꯛꯇꯅ ꯇꯧꯗꯕꯩꯅꯦ ꯑꯗꯩꯗꯤ ꯃꯆꯤꯟꯖꯥꯛꯇꯨꯁꯨ ꯃꯣꯏꯅ ꯌꯦꯡꯗꯤꯈꯩ ꯊꯥꯗꯔꯒ ꯇꯧꯗꯒꯤꯅꯦꯕ ꯃꯣꯏꯒꯤ ꯑꯩꯈꯣꯏꯅ ꯍꯥꯏꯕ ꯑꯗꯨꯗꯤ ꯄꯨꯈ꯭ꯔꯤꯗ ꯇꯧꯗꯦꯕꯀꯣ ꯑꯩꯈꯣꯏꯒꯤ ꯁꯟꯗꯦꯛ ꯁꯦꯒꯥꯏꯕꯒꯨꯝꯕ ꯑꯗꯩꯗꯤ ꯄ꯭ꯂꯥꯁꯇꯤꯛꯀꯤ ꯀꯩꯅꯣ ꯂꯩꯗꯅ ꯇꯞꯀꯨꯝꯕ ꯍꯥꯏꯒꯗ꯭ꯔꯥ
ꯑꯣ ꯑꯩꯈꯣꯏꯒꯤ ꯍꯧꯖꯤꯛꯀꯥꯟ ꯑꯗꯨꯒꯤ ꯉꯥ ꯈꯨꯂꯣꯏꯗꯣ ꯑꯩꯈꯣꯏꯒꯤ ꯐꯣꯛ ꯐꯥꯔꯃꯤꯡ ꯐꯣꯡ ꯐꯤꯁ ꯐꯥꯔꯝ ꯍꯥꯏꯕ ꯑꯃ ꯍꯥꯏꯕꯅꯦꯕꯀꯣ ꯇꯦꯡꯀꯤ ꯃꯥꯟꯕ ꯑꯃ ꯃꯈꯥ ꯁꯥꯔꯤꯗꯅ ꯑ ꯇꯧꯔꯒ ꯑꯗꯨꯒ ꯖꯥꯂꯤꯅ ꯈꯥꯖꯤꯜꯂꯛꯑꯦ ꯗꯥꯥꯂꯤꯗꯨꯒꯤ ꯃꯊꯛꯇ ꯑꯩꯈꯣꯏꯒꯤ ꯀꯩꯅꯣꯗꯣ ꯂꯧ ꯌꯩꯕꯗ ꯌꯥꯝ ꯐꯨꯅꯕ ꯇ꯭ꯔꯤꯄꯥꯟꯗꯣ ꯀꯗꯤꯕꯥ
ꯗꯝꯕꯨꯨꯔ
ꯝꯕꯨꯨꯔꯗꯣ ꯑꯗꯨꯅ ꯏꯁꯤꯡ ꯂꯤꯇꯔ ꯑꯃꯃꯗꯣ ꯐꯖ ꯀꯤꯗꯅ ꯈꯣꯠꯇꯅ ꯇꯧꯋꯦꯕꯀꯣ ꯑꯗꯣ ꯏꯁꯤꯡ ꯍꯩꯖꯤꯜꯂꯦ ꯑꯗꯨꯒ ꯉꯥꯗꯣ ꯊꯥꯗꯔꯛꯦꯗꯅ ꯑꯗꯨꯒ ꯑꯣꯛꯁꯤꯖꯦꯟ ꯊꯥꯖꯜꯂꯑꯦ ꯉꯥꯗꯣ
ꯎꯝ ꯍꯣ ꯑꯗꯨꯗꯣ ꯃꯣꯏ ꯃꯊꯪ ꯃꯊꯪ ꯁ꯭ꯇꯦꯞ ꯁ꯭ꯇꯦꯞ ꯇꯧꯋꯦꯕ ꯈꯪꯕ꯭ꯔꯥ ꯉꯥꯒꯗꯣ ꯏꯁꯤꯡꯒ ꯅꯩꯍꯟꯕ ꯌꯥꯗꯦ ꯍꯥꯏꯌꯦꯕ ꯎꯝ
ꯑꯗꯨꯒꯤ ꯉꯥꯗꯣ ꯍꯥꯎꯇꯦꯕ
ꯑꯗꯨꯅꯤ ꯑꯩꯈꯣꯏꯅ ꯍꯥꯎꯋꯦ ꯍꯥꯏꯅ ꯆꯥꯏꯗꯣ ꯍꯥꯏꯗꯤ ꯃꯣꯏ ꯃꯆꯤꯟꯖꯥꯛ ꯇꯣꯡꯉꯥꯟꯅ ꯑꯩꯅ ꯍꯥꯏꯕꯗꯣ ꯑꯍꯥꯎꯕ ꯊꯥꯛꯑꯦ ꯍꯥꯏꯕꯗꯣ ꯑꯗꯣ ꯇꯣꯡꯗꯦ ꯍꯥꯏꯌꯦꯕ ꯍꯥꯏꯗꯤ ꯃꯆꯤꯟꯖꯥꯛ ꯑꯍꯥꯎꯕ ꯊꯥꯛꯄꯁꯦ ꯃꯣꯏꯒꯤ ꯃꯆꯤꯟꯖꯥꯛ ꯑꯍꯣꯡꯕꯗꯣ ꯊꯥꯛꯑꯒ ꯌꯣꯟꯁꯤꯜꯂꯛꯄꯗꯤ ꯑꯁꯣꯝꯗ ꯃꯆꯤꯟꯖꯥꯛ ꯑꯇꯥꯡꯕꯗꯣ ꯊꯥꯛꯄꯗꯣ ꯁꯤꯠꯂꯛꯇꯕꯗꯣ ꯉꯥꯗꯣ ꯇꯥꯡꯅ ꯌꯣꯟꯕ ꯌꯥꯔꯛꯇꯕꯗꯣ ꯑꯗꯨ ꯇꯧꯗꯅꯅꯦ ꯑꯗ ꯍꯥꯎꯕꯗꯤ ꯃꯣꯏ ꯍꯧꯖꯤꯛꯀꯤ ꯃꯆꯤꯟꯗ ꯑꯍꯥꯎꯕ ꯊꯥꯛꯄꯗꯣ ꯉꯥꯗꯗꯤ ꯍꯥꯎꯋꯦ ꯐꯖꯅ ꯈꯪꯉꯦ ꯑꯗꯨꯗꯨꯒ ꯑꯃ ꯍꯥꯎꯇꯕ ꯊꯥꯛꯄꯇꯨꯁꯨ ꯆꯥꯈ꯭ꯔꯦꯕ ꯑꯗꯨꯗꯤ ꯍꯥꯎꯇꯦꯕ ꯉꯥ
ꯎꯝ ꯑꯗꯨꯒ ꯕꯖꯥꯔꯗ ꯌꯣꯔꯤꯕ ꯎꯀꯥꯕꯤꯁꯤꯡꯁꯦ ꯑꯗꯨꯃꯥꯏꯅ ꯇꯧꯔꯒ ꯌꯣꯜꯂꯛꯄ ꯎꯀꯥꯕꯤ ꯊꯝꯃꯥꯜꯂꯦꯕꯀꯣ ꯑꯗꯨ ꯍꯦꯛ ꯈꯪꯈꯤꯕꯗꯒꯤ ꯑꯩꯅ ꯎꯀꯥꯕꯤꯁꯦ ꯁꯨꯡꯂꯩ ꯂꯩꯈꯤꯗ꯭ꯔꯦ ꯑꯥ ꯑꯩꯈꯣꯏꯒꯤ ꯂꯧꯕꯨꯛꯇꯒ ꯀꯩꯅꯣ ꯏꯁꯤꯜꯂꯀꯥꯟꯗ ꯑꯐꯕ ꯎꯀꯥꯕꯤꯗꯣ
ꯑꯗꯨꯒꯗꯤ ꯀꯩꯅꯣ ꯍꯥꯎꯋꯤꯗ ꯑꯩꯅ ꯎꯀꯥꯕꯤꯗꯤ ꯍꯥꯎꯔꯤꯁꯦ ꯆꯥꯎꯒꯗꯤ ꯍꯥꯎꯇꯦꯕꯀꯣ ꯆꯥꯎꯁꯨ ꯆꯥꯎꯗ꯭ꯔꯤꯉꯩꯒꯤ ꯇꯥꯏꯃꯤꯡ ꯑꯃ ꯂꯩꯕꯅꯦꯕꯥꯏ ꯑꯩꯈꯣꯏꯒꯤ ꯃꯆꯥ ꯄꯤꯛꯇꯨꯗꯒꯤ ꯂꯧ ꯃꯇꯝ ꯑꯩꯈꯣꯏꯒꯤ ꯈꯨꯔꯛꯀꯍꯨꯝꯕꯁꯦ
ꯎꯝ
ꯎꯀꯥꯕꯤ ꯃꯄꯤ ꯐꯥꯗ꯭ꯔꯤꯕ ꯑꯗꯨꯗꯗꯤ ꯄꯨꯀꯣꯛ ꯆꯥꯎꯈꯠꯂꯒ ꯈꯨꯗꯣꯟ ꯄꯣ ꯑꯅꯤ ꯇꯪꯈꯥꯏꯒ ꯄꯥꯛꯂꯛꯄ ꯃꯇꯝ ꯍꯥꯏꯇꯥꯔꯦ ꯑꯅꯤꯒ ꯄꯥꯛꯄ ꯃꯇꯝ ꯁꯤꯗꯗꯤ ꯎꯀꯥꯕꯤꯗꯣ ꯃꯇꯣꯡ ꯌꯥꯎꯋꯦꯕ ꯅꯍꯥꯟꯅꯤꯅ ꯀꯣꯊꯤꯊꯤꯗ ꯆꯥꯏꯗꯅ ꯑꯗꯨꯗ ꯍꯥꯎꯏꯤ ꯑꯗꯨꯒ ꯂꯧ ꯂꯣꯏꯈ꯭ꯔ ꯃꯇꯨꯡꯗ ꯃꯣꯏꯗ ꯄꯥꯠ ꯀꯣꯝꯗ ꯂꯩꯈ꯭ꯔꯅꯤꯗꯅꯀꯣ
ꯎꯝ
ꯑꯗꯨꯒ ꯍꯌꯦꯡ ꯅꯣꯡ ꯏꯁꯤꯡ ꯇꯥꯔꯛꯄ ꯃꯔꯛ ꯃꯔꯛꯇ ꯅꯣꯡ ꯇꯥꯕꯤꯗꯅ ꯑꯩꯈꯣꯏꯒꯤ ꯑꯗꯣ ꯂꯥꯛꯑ ꯀꯥꯔꯒ ꯑꯃꯨꯛ ꯃꯔꯨꯝ ꯀꯣꯛꯇꯣꯏꯅꯦ ꯃꯣꯏꯁꯦ ꯑꯗꯨꯒ ꯃꯆꯥ ꯃꯌꯥꯝ ꯁꯧꯔꯦꯗꯅ ꯃꯆꯥꯁꯤꯡꯗꯣ ꯑꯃꯨꯛ ꯀꯩꯅꯣ ꯂꯧꯕꯨꯛꯇ ꯀꯩꯗ ꯁꯟꯗꯣꯛꯇꯣꯏꯅꯦꯕ
ꯎꯝ
ꯑꯗꯨꯃꯥꯏꯅ ꯇꯧꯋꯤ ꯑꯗꯣ ꯑꯩꯈꯣꯏ ꯄꯨꯈ꯭ꯔꯤꯗꯩ ꯐꯥꯕꯗꯨꯗꯤꯅꯦ ꯅꯣꯢꯌꯨ ꯌꯥꯗꯦ ꯀꯩꯒꯤꯅꯣ ꯍꯥꯏꯃꯇꯝꯗ ꯃꯆꯤꯟꯖꯥꯛꯁꯨ ꯂꯩꯇ꯭ꯔꯤꯗꯅ ꯑꯗꯨꯗꯒꯤꯗꯤ ꯃꯔꯨꯝꯁꯨ ꯀꯣꯛꯇꯕ ꯆꯠꯊꯣꯛꯄ ꯂꯩꯇꯕ
ꯑꯣ ꯑ ꯊꯥꯏꯅꯒꯤ ꯑꯩꯈꯣꯏꯒꯤ ꯂꯧ ꯀꯩꯅꯣ ꯆꯠꯄꯁꯦ ꯂꯧ ꯂꯤꯡꯕꯒ ꯀꯔꯤ ꯆꯠꯄꯁꯦ ꯑꯩꯈꯣꯏ ꯃꯥ ꯍꯣꯏ ꯈꯣꯡꯒꯨꯜꯗ ꯎꯞ ꯎꯀꯥꯕꯤꯒꯁꯦ ꯃꯉꯥ ꯇꯔꯨꯛ ꯃꯉꯥ ꯇꯔꯨꯛꯀ ꯂꯩꯔꯝꯃꯦ ꯑꯩ ꯐꯥꯏꯌꯦ ꯑꯩꯈꯣꯏ ꯁꯤꯗꯁꯨ ꯌꯥꯝ ꯐꯥꯅꯔꯝꯃꯦ ꯍꯥꯢ ꯉꯥꯒꯁꯦ ꯑꯗꯨꯝ ꯉꯝꯃꯨꯒꯁꯦ ꯑꯗꯨꯝ ꯈꯣꯡꯒꯨꯜꯗꯨꯗꯅꯦ ꯃꯉꯥ ꯇꯔꯨꯛ ꯃꯉꯥ ꯇꯔꯨꯛ ꯑꯗꯨꯝ ꯀꯜꯂ ꯂꯩꯔꯝꯕꯤꯅꯦ
ꯑꯗꯣ ꯑꯗꯨꯗꯣ ꯂꯧ ꯂꯤꯡꯕ ꯆꯠꯄꯗ ꯅꯠꯇꯦ ꯂꯧ ꯄꯦꯡꯕ ꯆꯠꯄꯗ ꯑꯣꯏꯔꯝꯒꯅꯤ
ꯂꯧ ꯂꯤꯡꯕꯗꯅꯦ ꯑꯩꯈꯣꯏꯒꯤꯗꯤ
ꯎ ꯂꯤꯡꯕ ꯃꯇꯝꯗꯗꯤꯅꯦ ꯑꯗꯨꯃꯥꯏ ꯀꯩꯁꯨ ꯂꯩꯇꯦꯕꯀꯣ ꯑꯗꯨꯒ ꯂꯧ ꯑꯩꯈꯣꯏꯒꯤ ꯐꯧ ꯁꯥꯠꯂꯛꯄ ꯂꯩꯗꯅ ꯐꯧ ꯁꯥꯠꯂꯛ ꯃꯇꯝ ꯁꯤꯁꯦ ꯁꯤꯗꯗꯤ ꯏꯁꯤꯡ ꯍꯟꯊꯈꯤꯕ ꯂꯩꯇꯕ ꯃꯐꯝꯁꯦ ꯏꯁꯤꯡ ꯂꯩꯕ ꯃꯐꯝꯗ ꯊꯤꯔꯛꯑꯒ ꯃꯣꯏꯁꯦ ꯀꯨꯝꯈꯨ ꯀꯨꯝꯈꯨꯗ ꯂꯩꯕꯥꯛ ꯃꯅꯨꯡꯗꯗ ꯍꯨꯠꯂꯒ ꯌꯥꯝ ꯂꯩꯌꯦꯕꯀꯣ ꯑꯗꯨ ꯊꯤꯟꯖꯤꯟꯕꯗꯅꯦ ꯉꯥꯁꯦ ꯐꯖꯅ ꯐꯥꯕꯅꯦ ꯑꯗꯨꯒ ꯗꯥꯎ ꯌꯥꯗꯗꯅ ꯑꯩꯈꯣꯏꯒꯤ ꯂꯤꯂꯕꯣꯛꯇꯣ ꯑꯗꯨ ꯀꯨꯜꯂ ꯂꯩꯔꯝꯒꯅꯦꯕ ꯉꯥ ꯆꯥꯕꯒꯤ ꯑꯗꯨ ꯍꯣꯝꯖꯤꯜꯂꯨꯔꯕ ꯑꯗꯨꯝ ꯂꯥꯛꯑꯦ
ꯂꯤꯂꯕꯨꯛꯇꯤ ꯆꯤꯛꯄ ꯁꯤꯗꯦ ꯍꯥꯏꯕꯅꯤꯗ
ꯃꯍꯨ ꯌꯥꯎꯗꯦ ꯃꯣꯏꯗꯤ ꯌꯥꯎꯔꯁꯨ ꯑꯩꯈꯣꯏꯒꯤ ꯈꯣꯏꯅ ꯆꯤꯛꯄꯗ ꯅꯥꯕꯗꯣ ꯑꯗꯨꯃꯥꯏꯅ ꯅꯥꯏ ꯍꯥꯏ ꯃꯣꯏꯅ ꯇꯥꯞ ꯂꯥꯎꯅ ꯂꯥꯛꯄꯒꯤ ꯅꯥꯕꯗꯣ ꯑꯗꯨꯃꯥꯏꯅ ꯅꯥꯏ ꯍꯥꯏꯌꯦ ꯑꯗꯨꯒ ꯀꯩꯅꯣꯁꯨ ꯇꯥꯡꯂꯩꯁꯨ
ꯇꯥꯡ ꯂꯩꯗꯤ ꯃꯍꯨ ꯌꯥꯎꯋꯦ ꯍꯥꯏꯅꯩꯗ
ꯍꯥꯏ ꯃꯍꯨ ꯌꯥꯎꯗꯦꯍꯦ ꯅꯪ ꯊꯤꯌꯨ ꯏꯟꯇꯔꯅꯦꯠꯇ ꯇꯥꯡꯂꯩꯖꯦ ꯃꯍꯨ ꯌꯥꯎꯕ ꯂꯤꯟ ꯅꯠꯇꯦꯕ ꯑꯃꯨꯂꯤꯟ ꯑꯗꯨꯝ ꯃꯥꯟꯅꯩꯌꯦꯕꯀꯣ ꯑꯗꯨꯒ ꯈ꯭ꯋꯥꯏꯗꯒꯤ ꯕꯦꯅꯝ ꯀꯟꯕꯖꯦ
ꯎꯝ
ꯂꯤꯟ ꯈꯥꯔꯧꯒꯨꯝꯕ ꯑꯗꯩ ꯀꯩꯅꯣ ꯂꯩꯕꯅꯦ ꯂꯤꯟ ꯑꯃ ꯂꯩꯕꯅꯦꯕꯀꯣ ꯂꯪꯉꯒ ꯃꯣꯕ ꯂꯤꯠ ꯈꯥꯎꯗꯧꯅꯗꯤ ꯐꯟꯗꯕ ꯍꯥꯏꯇꯥꯔꯦ
ꯎꯝ
ꯂꯤꯟ ꯈꯥꯔꯣꯅ ꯐꯜꯂꯤꯗꯅ
ꯎꯝ ꯂꯤꯜꯍꯥꯔꯕ
ꯂꯤꯜꯍꯥ ꯂꯤꯜꯍꯥꯒꯨꯝꯕꯗꯤ ꯃꯍꯨ ꯌꯥꯎꯗꯦꯃꯦ ꯑꯗꯨ ꯂꯤꯟ ꯑꯈꫭꯏꯅ ꯂꯧꯔꯤ ꯌꯥꯗꯒ ꯌꯥꯝ ꯑꯁꯪꯕ ꯃꯆꯨꯗ ꯌꯥꯝ ꯂꯩꯕ ꯀꯣ ꯂꯧꯕꯨꯛꯇꯗꯤ ꯄꯥꯛ ꯂꯩꯇꯕꯅꯤ ꯁꯤ ꯂꯤꯟꯖꯦ ꯖꯪꯒꯜꯒꯨꯝꯕꯗ ꯂꯩꯕꯅꯦꯕꯀꯣ ꯂꯤꯟꯗꯨ
ꯂꯩꯌꯦ ꯂꯕꯨꯛꯇ
ꯂꯕꯨꯛꯇꯖꯨ ꯂꯩꯌꯦꯕꯀꯣ ꯂꯤꯟꯗꯨꯖꯦ ꯂꯤꯟꯗꯨꯗꯤ ꯑꯗꯨꯝ ꯂꯩ ꯑꯗꯨ ꯅꯠꯇꯕ ꯂꯤꯟ ꯑꯁꯪꯕ ꯑꯃ ꯂꯩꯕꯅꯦ ꯁꯪꯇ꯭ꯔꯤꯛ ꯁꯪꯕ ꯕꯦꯅꯝ ꯌꯥꯝ ꯁꯥꯊꯤꯕ ꯃꯣꯏꯖꯦ ꯀꯣ ꯑꯗꯨꯒ ꯀꯩꯅꯣ ꯇꯧꯕ ꯖꯪꯒꯜꯗꯗꯤ ꯑꯌꯥꯝꯕ ꯂꯩꯗꯣꯏꯕ ꯃꯣꯏ ꯑꯗꯨ ꯎꯕꯗ ꯑꯩꯈꯣꯏꯒꯤ ꯅꯥꯄꯤ ꯑꯩꯈꯣꯏꯒꯤ ꯍꯞ ꯍꯥꯏꯗꯣꯏꯔꯥ ꯁꯞ ꯍꯥꯏꯗꯣꯏꯔꯥ ꯅꯥꯄꯤ ꯌꯥꯝ ꯋꯥꯡꯕ ꯃꯐꯝꯗꫭ ꯑꯗꯨ ꯂꯩꯕ ꯑꯗꯨꯒ ꯀꯩꯅꯣꯖꯤꯅꯦ ꯌꯥꯝ ꯁꯥꯊꯤꯔꯤꯖꯦ ꯀꯣꯕ꯭ꯔꯥꯒꯤ ꯕꯦꯅꯝꯖꯦ ꯃꯣꯏꯗꯤ ꯑꯃꯨꯛꯇꯪ ꯇꯥꯄ ꯂꯥꯎ ꯂꯥꯛꯈꯤꯕꯖꯦ ꯃꯣꯏꯒꯤ ꯕꯦꯅꯝꯖꯤꯅ ꯐꯖꯅ ꯍꯛꯆꯥꯡ